ꯑꯣꯎ ꯁꯔꯦ ꯂꯣꯛ ꯑꯃꯨꯛ ꯇꯧꯔꯕ ꯑꯁ ꯉꯁꯤ ꯕꯦꯔꯥꯅꯤ ꯌꯥ ꯌꯥꯔꯕ ꯌꯦꯉꯨꯅꯦ
ꯍꯣꯏ ꯌꯥꯔꯦ
ꯑꯣꯀꯦ
ꯈꯔ ꯑꯗꯨꯝ ꯂꯩ ꯃꯈꯥ ꯃꯈꯥꯗ ꯇꯥꯎꯟ ꯂꯣꯏ ꯊꯝꯃꯣ ꯇꯧꯋꯦꯕ ꯑꯅꯤꯃꯛ ꯗꯥꯎꯟ ꯊꯝꯃꯣ
ꯊꯝꯃꯦ ꯍꯨꯖꯤꯛ ꯊꯝꯃꯦ
ꯑꯣ ꯇꯥꯕ꯭ꯔꯣ
ꯇꯥꯏ ꯇꯥꯏ ꯇꯥꯕ
ꯑꯣ ꯌꯥꯔꯦ
ꯑꯣ
ꯑꯩꯅ ꯍꯦꯛ ꯇꯧꯕ ꯍꯧꯔꯒ ꯑꯗꯨꯝ ꯂꯥꯏꯛ ꯑꯁ ꯑꯃꯨꯛꯀꯩ ꯀꯩꯅꯣ ꯑꯃꯨꯛ ꯑꯗꯨꯝ ꯇꯥꯔꯛꯑꯦ ꯅꯪꯒꯤꯁꯦ
ꯑꯦ ꯌꯥꯕ꯭ꯔ ꯌꯧꯅꯦ ꯑꯩꯗꯥꯎꯟꯗꯤ ꯇꯥꯔꯦ ꯇꯥꯔꯦ
ꯍꯣꯏ ꯌꯥꯔ ꯌꯥꯔꯦ ꯅꯪꯒꯤ ꯀꯩꯅꯣ ꯑꯣꯏꯔꯝꯅꯤ ꯅꯪꯒꯤ ꯅꯪꯅ ꯂꯩꯕ ꯔꯨꯝꯗꯣ
ꯑꯥ
ꯚꯦꯟꯇꯤꯂꯦꯁꯟꯒꯨꯝꯕ ꯋꯥꯠꯄ ꯑꯣꯏꯔꯝꯃꯅꯤ
ꯈꯔꯕꯨꯗꯤ ꯋꯥꯠꯂꯦ ꯑꯗꯨꯁꯨ
ꯍꯣꯏ ꯑꯗꯨꯝ ꯃꯔꯛꯇ ꯑꯗꯨꯃꯥꯏꯅ ꯇꯧꯕꯅꯦꯕꯀꯣ ꯑꯩꯅ ꯍꯥꯏꯕꯗꯣ ꯂꯣꯏ ꯇꯥꯏꯌꯦꯕ
ꯃꯖ ꯍꯪ ꯇꯣꯛ ꯀꯦꯗ
ꯈꯪꯗꯦꯅꯦ
ꯎꯝ
ꯅꯥꯪꯗꯤꯂꯦꯞ ꯈꯜꯂ ꯌꯥꯕ ꯃꯥꯂꯦ
ꯍꯣꯏ ꯌꯥꯔꯕ ꯐꯔꯦꯔꯦ ꯑꯥ ꯑꯥ ꯑꯥ ꯑꯃꯨꯛ ꯇꯧꯕꯗꯥꯅꯤ
ꯍꯣꯏ ꯑꯃꯨꯛꯃꯨꯛ ꯇꯧꯋꯦꯕ
ꯎꯝ
ꯅꯍꯥꯟꯁꯨ ꯑꯩꯅ ꯏꯃꯥꯟꯅꯕ ꯑꯃꯗ ꯐꯣꯟ ꯇꯧꯋꯦ
ꯍꯥꯥ
ꯑꯦꯃꯥꯟꯅꯕ ꯐꯣꯟ ꯇꯧꯕ ꯀꯥꯟꯗ ꯑꯗꯨꯝ ꯑꯩꯅ ꯑꯩꯁꯨ ꯏꯊꯟꯗ ꯂꯩꯕꯅꯦꯕ ꯑꯃꯨꯛꯀ ꯇꯥꯏꯌꯦꯗ ꯅꯪꯒꯤꯁꯦ
ꯑꯃꯨꯛꯀꯖꯨ ꯇꯥꯢꯌꯦ
ꯍꯣꯏ ꯃꯈꯥꯗ ꯂꯣꯏꯅ ꯂꯩꯈꯠ ꯂꯩꯊꯠꯂꯒ ꯊꯝꯃꯣ
ꯑꯩ ꯂꯣꯏ ꯗꯥꯎꯟꯗꯤ ꯊꯝꯃꯅꯤ ꯇꯥ-ꯇꯥꯔꯤꯕ ꯇꯥꯔꯤꯕꯣ ꯇꯥꯔꯤ ꯇꯥꯏꯌꯦ ꯇꯥꯔꯤꯕꯣ
ꯀꯃꯥꯏꯅ ꯇꯧꯕꯒꯤꯅꯣ ꯅꯪꯒꯤꯁꯤꯕꯣ ꯈꯔ ꯚꯦꯇꯤꯂꯦꯁꯟꯒꯨꯝꯕꯨꯗꯤ ꯋꯥꯠꯄꯅꯦ ꯈꯣꯠꯄꯅꯦꯗꯤ ꯍꯥꯏꯗꯤ ꯍꯥꯏꯕꯅꯦꯕ
ꯑꯗꯨ ꯚꯦꯟꯇꯤꯂꯦꯁꯟꯗꯤ ꯑꯩꯗꯤ ꯂꯩꯔ ꯄꯣꯠꯅꯤꯅ ꯍꯧꯖꯤꯛꯇꯤ ꯑꯣꯄꯟ ꯑꯣꯏꯔꯕꯅꯤ
ꯈꯪꯗꯦ ꯑꯗꯨ ꯌꯧꯔꯗꯤ ꯑꯩꯁꯨ
ꯌꯥꯔꯕꯣ ꯌꯥꯔꯦ ꯍꯧꯖꯤꯁꯨ ꯌꯥꯗ꯭ꯔꯤꯕꯣ
ꯑꯗꯨ ꯍꯧꯖꯤꯛꯇꯤ ꯑꯃꯨꯛ ꯇꯥꯗ꯭ꯔꯦ ꯑꯗꯨꯝ ꯃꯔꯛꯇꯗꯤ ꯑꯃꯨꯛ ꯇꯥꯕꯀꯣ ꯑꯗꯨꯕꯨ ꯇꯥꯔꯒꯗꯤ ꯂꯩꯌꯦ
ꯑꯣꯑꯣ ꯀꯔꯤ ꯑꯩꯅ
ꯑ ꯅꯪꯅ ꯕꯨꯂꯨꯝꯒꯨꯝꯕꯗꯣ ꯑꯇꯣꯞ ꯄꯥꯁꯤꯡꯗꯣ ꯂꯣꯏꯅ ꯂꯩꯈꯠꯄ ꯑꯣꯏꯔꯝꯅꯤꯕ ꯑꯩꯗꯤ ꯅꯍꯥꯟ ꯑꯗꯨꯃꯥꯏꯅ ꯇꯧꯕꯒꯤ
ꯑꯩꯢ ꯑꯩ ꯍꯧꯖꯤꯛ ꯂꯩꯗꯤ ꯂꯩꯈꯠꯇ꯭ꯔꯕꯅꯤꯅꯦ
ꯑꯣ ꯑꯃꯨꯛ ꯌꯥꯔꯦ ꯍꯧꯖꯤꯛ ꯑ ꯈ
ꯑꯃꯨꯛ ꯌꯥꯔꯛꯇꯔꯤ
ꯍ ꯅꯪ ꯑꯩꯒꯤ ꯑꯩꯒꯤ ꯈꯣꯟꯖꯦꯜ ꯇꯥꯔꯝꯃꯣꯏꯀꯣ ꯑꯩ ꯍꯟꯅ ꯑꯩꯅ ꯍꯥꯏꯅ ꯍꯥꯏꯕꯗꯤ ꯅꯪꯒꯤ ꯈꯣꯟꯖꯦꯜꯗꯣ ꯅꯪꯅ ꯍꯥꯟꯅ ꯇꯥ ꯑꯃꯨꯛ ꯍꯟꯅ ꯇꯥꯗꯦꯕ
ꯑ ꯇꯗꯦ ꯇꯗꯦ
ꯑꯗꯨꯅꯦ ꯑꯩꯗꯤ ꯑꯩꯅ ꯉꯥꯡꯉꯤꯁꯤꯡꯁꯦ ꯑꯩꯅ ꯑꯣꯢ ꯑꯗꯨꯝ ꯇꯥꯏꯌꯦꯕ
ꯑꯗꯨ ꯀꯩꯅꯣ ꯅꯦꯠꯅ ꯐꯠꯇ꯭ꯔꯁꯨ ꯑꯗꯨꯃꯥꯏ ꯑꯣꯏꯗꯤ ꯑꯣꯏꯌꯦ ꯍꯥꯏꯒꯨꯝ ꯇꯧꯕꯅꯤꯗ
ꯅꯦꯠ ꯐꯠꯇꯕꯩ ꯑꯣꯏꯖꯥꯠꯂ ꯑꯗꯨꯗꯤ
ꯈꯪꯗꯦ ꯅꯣꯏꯔꯣꯝꯗ ꯅꯦꯠꯀꯨꯝꯕ ꯅꯨꯡꯉꯥꯏꯇꯕ꯭ꯔꯣ ꯀꯃꯥꯏ ꯇꯧꯕ꯭ꯔꯣ
ꯈꯪꯗꯦ ꯅꯨꯡꯗꯤ ꯑꯗꯨꯝ ꯅꯨꯡꯉꯥꯏꯕꯅꯤ ꯑꯗꯣ ꯃꯔꯛ ꯃꯔꯛꯇꯕꯨꯗꯤ ꯌꯥꯎꯅꯦ ꯅꯨꯡꯉꯥꯢ ꯅꯨꯡꯉꯥꯢꯇꯕꯩ ꯑꯣꯏꯖꯥꯠꯂꯥ
ꯑꯣ ꯅꯦꯠꯁꯨ ꯑꯩꯈꯣꯏ ꯑꯁ ꯍꯦꯟꯅ ꯍꯦꯟꯅ ꯇꯥꯏꯌꯦ
ꯐꯤꯅ ꯑꯁ ꯇꯥꯕ꯭ꯔꯣ ꯇꯥꯏꯌꯦ
ꯑꯃꯨꯛ ꯍꯧꯖꯤꯛꯇꯤ ꯑꯃꯨꯛ ꯇꯥꯗ꯭ꯔꯦ
ꯑꯃꯨꯛ ꯐꯕꯤ ꯑꯃꯨꯛ ꯀꯔꯤꯗ ꯑꯃꯨꯛ ꯑꯃꯨꯛ ꯌꯥ ꯑꯃꯨꯛ ꯐꯕꯤ ꯑꯃꯨꯛ ꯐꯠꯇꯕꯤ ꯀꯔꯤꯒꯤꯅꯣ ꯗꯦ
ꯅꯪꯅ ꯀꯩꯅꯣꯒ ꯇꯧꯔꯕꯖꯥꯠꯂꯣ ꯃꯦꯖꯤꯛꯀ ꯇꯧꯔꯂꯩꯖꯥꯠꯂꯣ
ꯑꯩꯗꯤ ꯃꯦꯖꯤꯛ ꯍꯩꯇꯦ
ꯐꯥꯒꯤ ꯇꯧꯕꯅꯤꯗ
ꯑꯨꯡ
ꯉꯁꯥꯏꯗꯤ ꯑꯃꯔꯛ ꯇꯥꯏꯌꯦꯒꯣ ꯑꯃꯨꯛ ꯑꯃꯨꯛ ꯇꯥꯔ ꯂꯩꯔꯦ ꯊꯝꯃꯣ ꯍꯣꯔꯦꯟ ꯑꯃꯨꯛ ꯇꯧꯔꯛ ꯇꯧꯁꯦ ꯍꯣꯏ ꯐꯣꯟ ꯊꯝꯃꯣꯕ
ꯊꯝꯃ ꯑꯃꯨꯛ ꯇꯧꯔꯛꯎ ꯍꯥꯏꯔꯣ
ꯍꯣꯏ ꯊꯝꯃꯣꯕ ꯍꯣꯏ ꯍꯨꯖꯤꯛ